ꯇꯥ
ꯇꯥꯏꯌꯦ ꯇꯥꯏꯌꯦ
ꯈꯔ ꯋꯥꯔꯤ ꯅꯨꯡꯉꯥꯏꯕ ꯁꯥꯔꫭꯅꯦ
ꯑꯁ ꯅꯪ ꯁꯥꯎ ꯑꯩꯗꯤ ꯋꯥꯔꯤ ꯁꯥꯕ ꯍꯩꯇ‌ꯦꯌ‌ꯦ
ꯅꯪ ꯅꯪ ꯅꯪꯒꯤ ꯀ꯭ꯂꯥꯟꯁꯤ ꯀꯔꯤ ꯀꯔꯝꯕ ꯀ꯭ꯂꯥꯟꯅꯣ
ꯃꯤꯡ ꯐꯥꯎꯗꯤ ꯌꯥꯏꯀꯣ
ꯍꯥꯏꯕꯗꯤ ꯎꯝ
ꯀ‌ꯦ ꯑꯦꯅꯤ ꯍꯥꯏꯔꯣ ꯅꯪꯒꯤ ꯀ꯭ꯂꯥꯟꯁꯤ ꯀꯔꯝꯕ ꯀ꯭ꯂꯥꯟꯅꯣ
ꯄ꯭ꯂꯥꯟ ꯍꯥꯏꯕ ꯀꯔꯤ ꯀꯩ ꯍꯥꯏꯕ
ꯅꯪꯒꯤ ꯁꯔ ꯅ‌ꯦꯝꯗꫭ
ꯑꯥ ꯀꫭꯟꯅ ꯍꯥꯏꯒꯦ
ꯑꯦ ꯁꯥꯔ ꯅꯦꯝꯕꯨ ꯍꯥꯏꯕ ꯌꯥꯗ꯭ꯔꯣꯅꯦ
ꯎꯝ
ꯍꯥꯏꯔꯣ ꯍꯥꯏꯔꯣ
ꯖꯤꯡ ꯃꯩꯔꯥ ꯒꯣꯟ ꯃꯩꯔꯥ ꯀꯥ ꯃꯩꯔꯥ ꯄꯥꯝ ꯃꯩꯔꯥ
ꯅꯠꯇꯦ ꯑꯩꯗꯤ ꯅꯠꯇꯦ
ꯔꯦꯡ ꯃꯩꯔꯥ ꯃꯂꯥꯡ ꯃꯩꯔꯥ ꯍꯥꯎ ꯃꯩꯔꯥ
ꯀꯥꯃꯩꯅꯤ ꯀꯥꯃꯅꯦ
ꯑꯣ
ꯅꯪꯗꯤ
ꯄꯥꯟ ꯃꯩ
ꯆꯥ ꯑꯗꯨꯗꯤ ꯄꯥꯟꯃꯩꯒ ꯀꯥꯃꯩ ꯃꯥꯟꯅꯗ꯭ꯔꯣ ꯅꯪ ꯄꯥꯟꯃꯩꯀꯣ ꯅꯪ ꯄꯥꯟꯃꯩꯀꯣ ꯑꯣ ꯑꯣ ꯑꯣ ꯅꯠꯇꯦ
ꯃꯤ ꯑꯇꯣꯞꯄꯁꯤꯡꯅ ꯍꯥꯏꯕꯒꯤ ꯑꯗꯨꯝ ꯃꯥꯟꯅꯔꯦ ꯃꯥꯟꯅ ꯈꯪꯗꯦ ꯈꯪꯗꯦ
ꯄꯥꯟꯕꯩ ꯅꯠꯇꯦ ꯑꯃꯗꯤ ꯂꯩꯌꯦ
ꯄꯥꯟꯃꯩ
ꯈꯪꯗꯦ ꯀꯥꯝꯃꯩꯒ ꯃꯅꯥꯌꯦ ꯍꯥꯏꯕꯗꯣ
ꯐꯥꯎꯃꯩꯔꯣ
ꯐꯥꯎꯃꯩ ꯑꯣ ꯑꯣ ꯑꯣ ꯑꯣ ꯑꯣ ꯍꯣꯏ ꯍꯣꯏ ꯍꯣꯏ ꯐꯥꯎꯃꯩꯒ ꯀꯥꯝꯃꯩꯒ ꯃꯅꯥꯕꯅꯦ
ꯀꯥꯝꯃꯩꯗꯤ ꯃꯥꯟꯅꯕꯅꯦ
ꯍꯣꯏ
ꯑꯗꯨꯒ ꯑꯩ ꯅꯍꯥꯟ ꯅꯍꯥꯟꯗꯣ ꯀꯩꯅꯣ ꯅꯣꯏ ꯅꯣꯏ ꯅꯪꯒꯤ ꯆꯞ ꯃꯥꯟꯅꯕꯀꯣ ꯍꯥꯏꯗꯤ ꯅꯪꯒꯤ ꯀꯥꯝꯃꯩꯗꯣ
ꯎꯝ
ꯅꯨꯄꯤ ꯑꯃ ꯂꯩꯌꯦꯕ
ꯎꯝ
ꯅꯨꯄꯤꯗꯣ ꯑꯩ ꯌꯥꯝ ꯄꯥꯝꯕꯀꯣ
ꯑꯣ
ꯑꯗꯣ ꯑꯩꯅ ꯑꯩꯅꯗꯤ ꯑꯩꯅꯁꯨ ꯑꯩꯒꯤ ꯊꯃꯣꯏꯗ ꯃꯉꯣꯟꯗ ꯄꯨꯊꯣꯛꯇꯕꯀꯣ ꯑꯗꯣ ꯄꯨꯊꯣꯛꯄ ꯉꯝꯗꯕꯗꯣ ꯑꯦꯄ꯭ꯔꯣꯆ ꯇꯧꯕ ꯉꯝꯗꯕꯗꯣ
ꯑꯦ ꯄꯨꯊꯣꯛ ꯄꯨꯊꯣꯛꯄ ꯍꯩꯇꯕ
ꯍꯣꯏ ꯑꯗꯨꯒ
ꯍꯩꯇꯕ ꯑꯣ ꯉꯝꯗꯕ ꯀꯩꯒꯤ ꯅꯨꯄꯥ ꯑꯣꯏꯔꯒ ꯀꯩꯒꯤ ꯅꯨꯄꯥ ꯊꯣꯛꯇꯕ
ꯍꯥꯏꯗꯤ ꯑꯥ ꯀꯃꯥꯏ ꯍꯥꯏꯁꯤꯔꯥ ꯑꯩꯅ ꯑꯩꯅ ꯄꯨꯊꯣꯛꯑꯥꯀꯥꯟꯗ ꯃꯥꯒꯤ ꯄꯥꯎꯈꯨꯝꯗꯣ ꯀꯃꯥꯏ ꯀꯅꯥ ꯀꯃꯥꯏ ꯄꯤꯒꯅꯤ ꯆꯥꯝꯕ ꯄꯤꯗꯦ ꯀꯃꯥꯏꯅ ꯄꯤꯗꯣꯏꯅꯣ ꯍꯥꯏꯗꯣ ꯑꯩꯒꯤ ꯋꯥꯈꯜꯗ ꯑꯃꯨꯛ ꯑꯃꯨꯛ ꯅꯨꯡꯉꯥꯏꯔꯤꯁꯤꯒ ꯍꯥꯏꯔꯗꯤ ꯍꯣꯏ ꯄꯤꯒꯅꯨ
ꯏꯁ ꯀꯩꯒꯤ ꯅꯨꯄꯥꯗꯤ ꯑꯗꯨꯃꯥꯏꯅ ꯈꯟꯒꯗꯕ ꯅꯠꯇꯤꯌꯦ ꯅꯨꯄꯥꯗꯤ ꯅꯨꯄꯤꯕꯨ ꯍꯦꯛ ꯄꯥꯝꯕ꯭ꯔꯗꯤ ꯍꯦꯛ ꯍꯥꯏꯒꯗꯕꯅꯦ ꯑꯗꯨꯕꯨ ꯅꯨꯄꯥ ꯊꯣꯛꯑꯦ ꯍꯥꯏꯒꯗꯕꯅꯦ ꯑꯗꯨꯕꯨ ꯑꯗꯨꯒ ꯅꯨꯄꯤꯁꯨ ꯅꯨꯄꯥ ꯊꯣꯛꯄꯗꯣ ꯄꯥꯝꯕꯅꯦ
ꯑꯗꯣ ꯑꯩꯅ ꯅꯪꯉꯣꯟꯗ ꯍꯥꯏꯔꯖꯤꯅ ꯍꯧꯖꯤꯛꯃꯛ ꯌꯥꯒꯗ꯭ꯔꯣ
ꯋꯥꯎ
ꯈꯨꯝꯃꯨꯅꯦ ꯑꯗꯣ
ꯑꯗꯨ ꯃꯇꯥꯡꯗꯗꯤ
ꯎꯝ ꯅꯪ ꯅꯪ ꯅꯪꯁꯨ ꯑꯗꯨꯝ ꯑꯗꯨꯝꯅ ꯑꯗꯨꯝ ꯇꯧꯋꯤꯀꯣ
ꯅꯨꯄꯤꯗꯤ ꯅꯨꯄꯤꯗꯅ ꯅꯨꯄꯥꯗꯤ ꯍꯥꯏꯗꯣꯛꯀꯗꯕꯅꯦ
ꯅꯠꯇꯦ ꯑꯩꯅ ꯅꯪꯉꯣꯟꯗꯀꯣ
ꯎꯝ
ꯅꯪ ꯍꯧꯖꯤꯛ ꯍꯥꯏꯔꯦ ꯅꯨꯄꯥꯗꯤ ꯑꯗꯨꯝ ꯄꯥꯝꯃꯗꯤ ꯄꯥꯝꯅꯣꯏ ꯑꯗꯨꯝ ꯇꯧꯑꯣ ꯈꯣꯠꯂꯣ ꯍꯥꯏꯖꯤ ꯑꯗꯨꯝ ꯇꯧꯋꯤꯅ
ꯎꯝ
ꯑꯩꯉꯣꯟꯗ ꯑꯗꯨꯃꯥꯏꯅ ꯍꯥꯏꯌꯦꯅ ꯑꯗꯣ ꯑꯩꯅ ꯅꯪꯉꯣꯟꯗ ꯑꯦꯄ꯭ꯔꯣꯁ ꯇꯧꯋꯦ ꯅꯪ ꯑꯦꯛꯁꯦ ꯇꯧꯋꯦ ꯍ ꯑꯗꯨꯏ ꯑꯩꯒꯤ ꯁꯅꯤꯡꯅꯦꯕ
ꯑꯣ ꯑꯗꯨꯗꯤ ꯑꯩ ꯍꯥꯏꯒꯦ ꯑꯗꯨꯗꯤ ꯎꯝ ꯅꯪ ꯀꯔꯤ ꯍꯥꯏꯁꯤꯔꯥ ꯅꯨꯄꯤꯁꯨ ꯀꯔꯤ ꯍꯥꯏꯁꯤꯔꯥ ꯅꯪꯕꯨ ꯐꯖꯅ ꯈꯪꯗ꯭ꯔꯗꯤ ꯀꯃꯥꯏ ꯑꯦꯛꯁꯦꯞ ꯇꯧꯗꯣꯏꯅꯣ ꯅꯠꯇꯔꯥ
ꯑꯗꯨꯅꯦꯕ
ꯅꯨꯄꯥꯁꯨ ꯅꯨꯄꯤꯁꯨ ꯐꯖꯅ ꯈꯪꯈ꯭ꯔꯒ ꯂꯥꯏ ꯀꯔꯤ ꯍꯥꯏꯁꯤꯔꯥ ꯈꯪꯗꯦ ꯑꯗꯨꯝ ꯉꯁꯤꯒꯤ ꯈꯛꯇ ꯎꯑꯦ ꯍꯥꯏꯔꯒ ꯉꯁꯤꯒꯤ ꯈꯛꯇ ꯑꯦꯄ꯭ꯔꯣꯆ ꯇꯧꯕꯗꯣ ꯗꯥꯏꯔꯦꯛ ꯑꯦꯄ꯭ꯔꯣꯆ ꯇꯧꯕꯗꯣ ꯑꯗꯨꯗꯤ
ꯑꯗꯨꯕꯨꯗꯤ ꯌꯥꯗꯦ ꯑꯗꯨꯕꯨꯗꯤ ꯌꯥꯗꯦ ꯑꯗꯨꯕꯨꯗꯤ ꯌꯥꯏ ꯑꯗꯨ ꯈꯔ ꯀꯨꯏꯅ ꯌꯦꯡꯉ ꯃꯈꯣꯏ ꯃꯇꯧ ꯑꯗꯨꯝ ꯈꯔ ꯌꯦꯡꯔꯒ ꯇꯤꯁꯦ ꯑꯗꯨ ꯃꯥꯥꯏ ꯇꯧꯌꯦ ꯁꯨꯃꯥꯏꯅ ꯇꯧꯔ ꯃꯥ ꯀꯔꯦꯛꯇ꯭ꯔꯦꯁ ꯑꯁꯨꯃꯥꯏꯅ ꯇꯧꯒ ꯑꯗꯨꯝ ꯍꯥꯟꯅ ꯌꯦꯡꯒꯗꯕꯅꯤꯕ
ꯍꯣꯏ ꯑꯗꯨꯁꯨ ꯅꯨꯄꯥ ꯑꯃꯅ ꯌꯦꯡ ꯀꯔꯤ ꯍꯥꯏꯁ꯭ꯔꯥ ꯅꯨꯄꯥꯁꯨ ꯌꯦꯡꯒꯗꯕꯅꯦ ꯅꯨꯄꯤꯁꯨ ꯌꯦꯡꯒꯗꯕꯅꯦ ꯅꯨꯄꯤꯁꯨ ꯈꯪꯗꯕꯤꯗ ꯑꯗꯨꯝ
ꯑꯗꯣ
ꯍꯣꯏ ꯅꯨꯡꯁꯤꯅꯁꯦ ꯑꯗꯨꯃꯥꯏꯅ ꯈꯨꯝꯕ ꯉꯝꯗꯦꯕ
ꯑꯗꯣ ꯅꯨꯄꯤꯁꯤꯡ ꯅꯨꯄꯤꯁꯤꯡꯒꯤ ꯅꯨꯄꯤ ꯅꯨꯄꯤꯒ ꯅꯨꯄꯥꯒ ꯅꯨꯄꯤꯁ ꯌꯥꯝ ꯇꯣꯡꯉꯥꯜꯂꯦꯀꯣ
ꯑꯗꯨꯅꯦ
ꯑꯗꯣ ꯅꯪ ꯅꯨꯄꯤꯅꯤꯀꯣ ꯑꯗꯣ ꯑꯩ ꯅꯉꯣꯟꯗ ꯋꯥ ꯍꯪꯉꯦꯕ
ꯍꯪꯉꯣ
ꯅꯨꯞ ꯅꯨꯄꯤꯁꯦ ꯑ ꯅꯨꯄꯥꯗ ꯍꯥꯟꯅ ꯌꯦꯡꯕꯗ ꯀꯃꯥꯏꯅ ꯌꯦꯡꯉꯤ ꯂꯨꯛꯁꯇ ꯌꯦꯡꯕ꯭ꯔꯥ ꯅꯠꯇ꯭ꯔꯒ ꯐꯤꯒꯔꯗ ꯌꯦꯡꯕ꯭ꯔꯥ ꯅꯠꯇ꯭ꯔꯒ ꯀꯔꯦꯛꯇꯔꯗ ꯌꯦꯡꯕ ꯍꯥꯟꯅ ꯌꯦꯡꯕꯗꯣ
ꯎꯝ ꯎꯝ ꯎꯝ ꯐ꯭ꯔꯥꯁ ꯈꯪꯗꯦ ꯐꯥꯔꯁ ꯐꯥꯔꯁꯇꯗꯤꯀꯣ ꯇꯥꯅꯤꯡꯕ꯭ꯔꯥ
ꯇꯥꯅꯤꯡꯏ ꯇꯥꯅꯤꯡꯏ ꯍꯥꯏꯌꯣ
ꯈꯪꯗꯦꯗ ꯑꯩꯗꯤ ꯑꯁ ꯑꯁ ꯅꯪ ꯌꯥꯝ ꯀꯔꯤ ꯍꯥꯏꯁꯤꯔꯥ ꯅꯪ ꯃꯤ ꯀꯔꯤꯍꯥꯏ ꯁꯔꯥꯁ ꯑ ꯑꯇꯣꯞꯄꯗ ꯍꯪꯉꯣ ꯑꯩꯗꯤ ꯈꯪꯗꯦ ꯑꯗꯨꯒꯝꯒꯨꯝꯕꯗꯤ
ꯑꯗꯨꯗꯤ
ꯑꯗꯨꯒꯨꯝꯕ ꯃꯇꯦꯡꯗ ꯑꯩꯗꯤ ꯑ ꯀꯔꯤ ꯍꯥꯏꯁꯤꯔꯥ ꯎꯝ ꯇꯧꯗꯕꯒꯤꯀꯣ ꯍꯥꯏꯕꯗꯤ ꯑꯁ ꯈꯪꯗꯦ ꯍꯥꯏꯕ ꯈꯪꯗꯦ
ꯑꯗꯨꯒꯤ ꯅꯨꯞ ꯑꯩ ꯑꯃꯨꯛꯀ ꯍꯥꯏꯔꯒꯦ ꯑꯃ ꯀꯣ ꯎꯝ ꯅꯨꯞ ꯅꯨꯄꯤꯅ ꯅꯨꯄꯥꯗꯒꯤ ꯐꯥꯔꯁ ꯏꯝꯄ꯭ꯔꯦꯁꯟꯗꯣ ꯀꯃꯥꯏꯅ ꯐꯣꯡꯗꯣꯛꯇꯣꯏꯗꯣ ꯅꯨꯄꯥꯅ ꯅꯨꯄꯤꯅ ꯄꯥꯝꯒꯗꯕꯗꯣ
ꯈꯪꯗꯦꯍꯦ ꯑꯩꯗꯤ ꯑꯗꯨꯒꯨꯝꯕꯗꯤ ꯈꯪꯗꯦ ꯑꯇꯣꯞꯄꯗ ꯍꯪꯉꯣ
ꯑꯗꯨꯒ ꯀꯣ
ꯑꯣ
ꯅꯨꯄꯤꯒ ꯅꯨꯄꯥꯁꯦ
ꯎꯝ
ꯅꯨꯄꯤ ꯅꯨꯄꯥꯁꯦ ꯑꯗꯨ ꯃꯣꯏ ꯃꯣꯏꯁꯦ ꯂꯣꯏꯅꯈ꯭ꯔꯦ ꯍꯥꯏꯁꯤꯕꯣ ꯂꯣꯏꯅꯔꯕ ꯃꯇꯨꯡ ꯂꯣꯏꯅꯔꯕ ꯃꯇꯨꯡꯗꯀꯣ
ꯎꯝ
ꯍꯥꯏꯗꯤ ꯃꯣꯏ ꯑꯗꯨꯝ ꯌꯨꯝ ꯄꯥꯟꯈ꯭ꯔꯦ ꯍꯥꯏꯁꯦꯕ
ꯑꯥ
ꯑꯗꯨꯝ ꯅꯨꯡꯁꯤꯅꯈ꯭ꯔꯦ ꯍꯥꯏꯕ
ꯎꯝ
ꯑꯦꯛꯖꯥꯝ ꯄꯜꯗꯀꯣ
ꯎꯝ
ꯑꯗꯨꯒ ꯅꯨꯄꯥꯅ ꯅꯨꯄꯤꯗ ꯀꯃꯥꯏꯅ ꯀꯟꯚꯤꯟꯁ ꯇꯧꯗꯣꯏꯅꯣ ꯀꯔꯝꯕ ꯃꯑꯣꯡꯗ ꯀꯟꯕꯤꯟꯁ ꯇꯧꯗꯣꯏꯅꯣ
ꯅꯨꯄꯤꯅ ꯑꯦ ꯅꯨꯄꯥꯅ ꯅꯨꯄꯤꯕꯨ
ꯎꯝ
ꯀꯩ ꯃꯇꯦꯡꯗ ꯍꯥꯏꯕꯗꯤ
ꯀꯟꯚꯤꯟꯁ ꯇꯧꯒꯗꯕꯗꯣ ꯅꯨꯄꯤꯗ ꯀꯟꯚꯤꯟꯁ ꯇꯧꯅꯤꯉꯥꯏꯗꯣ ꯑꯗꯨ ꯀꯃꯥꯏꯅ ꯇꯧꯅꯤ
ꯍꯥꯏꯕꯗꯤ ꯌꯥꯝ ꯂꯩꯗꯅ ꯅꯪꯕꯨ ꯅꯨꯡꯁꯤꯒꯗꯕ꯭ꯔꯥ ꯅꯠꯇ꯭ꯔꯒ ꯅꯪꯒꯤ ꯃꯈꯥꯗ ꯊꯝꯅꯤꯡꯕ꯭ꯔꯥ
ꯃꯈꯥꯒꯤ ꯋꯥꯅ ꯍꯣꯏ ꯃꯈꯥ ꯍꯥꯏꯇꯥꯔꯦꯀꯣ ꯃꯈꯥ ꯍꯥꯏꯁꯦ ꯑꯗꯨꯝ ꯁꯤꯖꯤꯟꯅꯕ ꯍꯥꯏꯕ ꯅꯠꯇꯦꯀꯣ
ꯎꯝ ꯑꯣ ꯅꯪꯒꯤ ꯋꯥꯒꯨꯝꯕ ꯇꯥꯕꯗꯣ ꯅꯠꯇ꯭ꯔꯣ
ꯀꯟꯕꯤꯟꯁ ꯍꯥꯏꯕꯗꯣ ꯀꯃꯥꯏ ꯀꯃꯦꯟ ꯇꯧꯗꯣꯏꯅꯣ ꯍꯥꯏꯗꯤ ꯅꯨꯄꯤꯗꯀꯣ
ꯎꯝ
ꯑꯩꯒꯤ ꯑꯩꯒꯤ ꯅꯨꯄꯤꯗ ꯑꯩꯅ ꯀꯃꯥꯏꯅ ꯁꯤꯖꯤꯟꯅꯗꯣꯏꯅꯣ ꯍꯥꯏꯕ ꯀꯔꯝꯕ ꯃꯑꯣꯡꯗ ꯁꯤꯖꯤꯟꯅꯒꯗꯕꯗꯣ ꯀꯃꯥꯏꯅ ꯀꯟꯚꯤꯟꯁ ꯇꯧꯒꯗꯕꯅꯣ ꯍꯥꯏꯗꯨ
ꯑꯣ ꯑꯗꯨꯗꯤ ꯅꯪ ꯅꯪꯒꯤ ꯅꯨꯄꯤꯅ ꯍꯥꯏꯕꯁꯨ ꯅꯪ ꯏꯟꯒꯗꯕ ꯑꯗꯨꯒ ꯅꯪꯅ ꯍꯥꯏꯕꯁꯨ ꯏꯟꯒꯗꯕ
ꯎꯝ
ꯁꯤꯅꯦ ꯐꯥꯔꯁꯇꯤ ꯑꯗꯨꯒ ꯁꯦꯀꯦꯟꯅ ꯑ ꯀꯩꯍꯥꯏꯁꯤꯔꯥ꯫
ꯎꯝ꯫
ꯈꯟꯗꯦꯗ꯫
ꯑꯩ ꯑꯩ ꯍꯩꯔꯦꯀꯣ꯫
ꯎꯝ꯫
ꯑꯠꯇꯣꯞꯄ ꯀꯔꯤ ꯀꯔꯤ ꯍꯣꯏ ꯑꯗꯨꯝ ꯃꯊꯧ ꯇꯥꯏꯀꯣ ꯑꯇꯣꯞꯄꯁꯨꯀꯣ꯫ ꯑꯗꯨꯒ ꯑꯥꯝ ꯂꯝꯕꯤ ꯑꯃꯥ ꯈꯛꯇ ꯂꯩꯌꯦꯕ꯫ ꯀꯔꯤꯅꯣ ꯈꯪꯕ꯭ꯔꯥ꯫
ꯍꯥꯏ ꯍꯥꯏꯌꯣ
ꯅꯨꯡꯁꯤꯕꯅꯦ ꯅꯨꯡꯁꯤꯕ꯫
ꯍꯥꯥ꯫
ꯅꯨꯡꯁꯤꯕ ꯅꯨꯡꯁꯤꯕ ꯅꯨꯡꯁꯤꯕ ꯂꯩꯔꯗꯤ ꯂꯣꯏꯅ ꯌꯥꯏꯅ꯫
ꯑꯗꯨꯅꯦ꯫
ꯑꯗꯨꯝ ꯑꯩ ꯑꯩ ꯅꯪ ꯑꯁꯤ ꯄꯥꯎꯈꯨꯝ ꯄꯤꯒꯗꯕ꯭ꯔꯥ ꯄꯤ ꯄꯤꯒꯗꯔꯥꯅ ꯑꯩ ꯈꯥꯟꯕꯅꯦ ꯑꯩꯒꯤ ꯋꯥꯈꯜꯗꯀꯣ ꯅꯪ ꯈꯪꯅ ꯑꯗꯨꯝ ꯍꯥꯏꯗꯣꯛꯀꯦꯕ ꯑꯗꯣ
ꯅꯪꯅ ꯍꯥꯏꯗꯣꯛꯄ꯫
ꯎꯝ꯫
ꯑꯗꯨꯒꯤ ꯅꯪꯅ ꯍꯥꯏꯗꯣꯛꯄ꯫
ꯍꯣꯏ꯫
ꯑꯁ ꯑꯗꯨꯒꯨꯝꯕ ꯑ ꯀꯔꯤ ꯍꯥꯏꯁꯤꯔ ꯅꯨꯄꯤ ꯅꯨꯄꯥꯒꯤ ꯃꯇꯥꯡꯗꯗꯤ ꯑꯁ ꯑꯩꯗꯤ ꯁꯣꯛꯈꯥꯡ ꯍꯪꯗꯕꯅꯤ꯫
ꯑꯠꯇꯣꯞꯄ ꯋꯥꯔꯤ ꯁꯥꯔꯁꯦ ꯑꯗꯨꯗꯤ ꯍꯧꯖꯤꯛ꯫
ꯅꯪꯁꯨ ꯌꯥꯝ ꯃꯥꯥꯏ ꯍꯩꯕ ꯃꯥꯂꯦꯀꯣ꯫
ꯑꯇꯣꯄ ꯋꯥꯔꯤ ꯁꯥꯁꯦ ꯑꯗꯨꯗꯤ꯫
ꯍꯣꯏ ꯍꯣꯏ ꯁꯥꯎ
ꯑꯗꯨꯗꯤ꯫ ꯅꯪ ꯁꯥꯟꯅꯕ ꯍꯥꯏꯕ꯭ꯔꯥ꯫
ꯀꯩ ꯁꯅꯥꯕ꯫
ꯁꯥꯟꯅꯕ ꯒꯦꯝ ꯑꯦꯅꯤꯒꯦꯝ꯫
ꯎꯝ꯫
ꯀꯔꯝꯕ ꯒꯦꯝ ꯁꯥꯟꯅꯕ ꯍꯥꯏꯅꯣ꯫
ꯃꯣꯕꯥꯏꯜꯖꯦꯟ ꯒꯨꯝꯕ ꯅꯥꯠꯇꯔꯣ꯫
ꯑꯆꯥꯄꯣꯠ ꯑꯆꯥꯄꯣꯠ ꯆꯥꯕꯒꯤ ꯑꯃ ꯍꯥꯏ ꯑꯃ ꯍꯥꯏꯕꯣꯅ
ꯑꯥ꯫ ꯌꯥꯝ ꯍꯩꯕꯅꯦ ꯑꯗꯨꯒ ꯇꯨꯝꯕꯒꯤ ꯒꯦꯝꯁꯨ ꯍꯩꯕꯅꯦ꯫
ꯇꯨꯝꯕꯒꯤ ꯒꯦꯝꯗꯤ ꯂꯣꯏꯔꯦꯍꯦ
ꯅꯪꯁꯨ ꯍꯩꯕ꯭ꯔꯥ ꯍꯥꯏꯔꯑꯝꯅꯤ ꯅꯪꯁꯨ꯫
ꯑꯦꯁ ꯑꯩꯗꯤ ꯄꯥꯛ ꯇꯨꯝꯗꯦꯗ꯫ ꯌꯥꯝ ꯐꯩ
ꯇꯨꯝꯗ꯭ꯔꯒ ꯆꯥꯔꯒ ꯆꯥꯔꯒ ꯇꯨꯝꯃꯒ ꯆꯥꯔꯒ ꯇꯨꯝꯂꯒ ꯑꯗꯨꯒꯨꯝꯕ ꯒꯦꯝꯁꯦ ꯍꯥꯏꯔꯝꯅꯤ꯫
ꯑꯗꯨꯗꯤ ꯍꯥꯏꯇꯦ ꯑꯩꯗꯤ꯫
ꯑꯗꯨꯗꯤ ꯍꯥꯏꯔꯝꯅꯤ
ꯑꯩꯅ ꯍꯥꯏꯕꯗꯤꯀꯣ
ꯎꯝ
ꯑꯗꯨꯝ ꯁꯅꯥꯕꯨꯁꯨ ꯁꯥꯟꯅꯩ ꯑꯗꯨꯒꯥ ꯊꯕꯛꯁꯨ ꯀꯜꯂꯥ ꯇꯧꯋꯤ ꯑꯗꯨꯒ ꯌꯥꯝꯅ ꯗꯤꯂꯤꯖꯦꯟꯁꯨ ꯑꯣꯏꯌꯦ ꯀꯣ
ꯏꯁ
ꯑꯩ ꯃꯇꯝ ꯆꯥ
ꯑꯁ ꯑꯗꯨꯗꯤ ꯌꯥꯝ ꯐꯥꯕ ꯅꯨꯄꯤ ꯅꯨꯄꯥꯅ ꯍꯦ ꯅꯪꯁꯦ ꯌꯥꯝ ꯃꯔꯝ ꯑꯣꯛ ꯄꯥ ꯅꯨꯄꯥꯅꯤꯍꯦ
ꯑꯣꯏꯍꯟꯅꯤ ꯑꯩꯉꯣꯟꯗ ꯂꯩꯔꯒꯥ ꯅꯨꯄꯤꯗꯨꯒꯤꯀꯣ ꯑꯩꯒꯤ ꯅꯨꯄꯤ ꯑꯣꯏꯕ ꯅꯨꯄꯤꯗꯨꯗꯤ ꯑꯁ ꯂꯥꯏꯕꯛ ꯌꯥꯝ ꯐꯥꯕ ꯅꯨꯄꯤ ꯑꯣꯏꯔꯤꯅꯤ
ꯂꯩꯕꯒꯤ ꯌꯥꯝ ꯅꯨꯡꯉꯥꯏꯔꯅꯤ ꯅꯪꯉꯣꯟꯗ ꯑꯗꯨꯗꯤ
ꯑꯗꯨꯒꯤ